ꯍꯜꯂꯣ
ꯑꯣꯥ
ꯎꯝ ꯎꯝ
ꯑꯗꯨꯗꯤ ꯍꯣꯔꯦꯟ ꯅꯨꯡꯊꯤꯜꯒꯨꯝꯕꯗꯤ ꯀꯩ ꯇꯧꯒꯦ
ꯅꯤꯡꯅꯨꯡꯊꯤꯦꯜ ꯁ꯭ꯀꯨꯜ ꯆꯠꯀꯅꯤ ꯍꯧꯖꯤꯛꯇꯤ ꯆꯥꯊꯣꯛꯑꯒ ꯉꯥꯟ ꯂꯩꯔꯒ ꯑꯗꯨꯝ ꯆꯠꯈ꯭ꯔꯅꯤ
ꯗꯤ ꯋꯥꯅꯤꯍꯦ
ꯑꯁ ꯋꯥꯕꯗꯤ ꯇꯨꯝꯅꯤꯡꯕꯅ ꯂꯣꯏꯔꯕꯅꯦ ꯍꯧꯖꯤꯛꯁꯨ ꯁꯨꯇꯤ ꯂꯩꯔꯝꯃꯅꯤꯀꯣ ꯇ ꯃ ꯊꯝꯅꯤ
ꯑꯩꯈꯣꯏ ꯑꯩꯈꯣꯏꯁꯨ ꯅꯨꯃꯤꯠ ꯅꯨꯃꯤꯠ ꯃꯉꯥ ꯁꯨꯇꯤ ꯂꯩ
ꯄꯄꯅꯦꯕ ꯑꯅꯥꯕ ꯁꯦꯟꯅꯕꯁꯤꯜꯂꯒꯅꯦ ꯑꯩ ꯑꯣꯏꯅ ꯅꯥꯔ ꯍꯜꯂꯛꯑꯦ ꯂꯣꯛ ꯇꯨꯉꯒ ꯑꯁ ꯇꯨꯝꯗꯕꯒꯤꯒ ꯀꯔꯤꯒꯤꯒ ꯑꯣꯣꯛ ꯆꯤꯛꯄꯗ
ꯇꯨꯝꯗꯕꯁꯦ ꯀꯩꯅꯣ ꯏꯃ꯭ꯌꯨꯟ ꯁꯤꯁꯇꯦꯝꯁꯦ ꯌꯥꯝ ꯁꯣꯍꯟꯕꯅꯦꯕ
ꯍꯣꯏ
ꯑꯗꯨꯒꯤ ꯌꯥꯝ ꯅꯥꯁꯨ ꯅꯥꯒꯟꯕꯅꯦ ꯇꯨꯝꯗꯕ
ꯎꯝ ꯑꯗꯨꯒꯤ ꯑꯁ ꯑꯩꯁꯨ ꯌꯥꯔ ꯑꯣꯏꯦ ꯆꯂꯒꯦ ꯁ꯭ꯀꯨꯜꯁꯨ ꯇꯂꯣꯕꯨ ꯅꯨꯡꯉꯥꯏꯗ ꯍꯥꯏꯔꯒ
ꯁ꯭ꯀꯨꯜ ꯁ꯭ꯀꯨꯜꯒꯨꯝꯕꯗꯤ ꯄꯨꯡ ꯑꯍꯨꯝ ꯃꯈꯥꯏꯗ ꯂꯣꯏꯝꯅꯤꯀꯣ
ꯑꯍꯨꯝ ꯃꯈꯥꯏꯗꯨꯗꯤ ꯂꯣꯏꯗꯦ ꯄꯨꯡ ꯇꯨ ꯐꯤꯐꯇꯤꯗ ꯂꯣꯏꯌꯦ
ꯑꯁ ꯉꯜꯂꯦꯍꯦ ꯍꯧꯖꯤꯛ
ꯀꯔꯤꯒꯤ ꯉꯜꯕꯔ ꯅꯪꯁꯨ ꯊꯦꯡꯅꯤꯉꯔ‌ꯦ ꯍꯥꯏꯔꯀꯜꯁꯤꯗ
ꯊꯦꯡꯉꯦ ꯑꯩꯈꯣꯏ ꯃꯇꯝꯗ ꯍꯥꯏꯔꯤꯒꯦ ꯑꯩꯈꯣꯏ ꯃꯇꯝꯗꯗꯤ ꯂꯦꯇꯦꯁ ꯕꯥꯏ ꯐꯣꯔꯗꯅꯦꯕ ꯌꯨꯝ ꯌꯧꯕꯧꯕꯁꯦ
ꯎꯝ
ꯊ꯭ꯔꯤ ꯊꯥꯔꯇꯤ ꯑꯗꯨꯃꯥꯏꯅ ꯂꯣꯏꯕꯅꯦꯕꯀꯣ
ꯎꯝ
ꯑꯗꯨꯁꯨ ꯃꯔꯛ ꯃꯔꯛꯇ ꯂꯥꯏꯔꯤꯛ ꯕꯥꯏ ꯍꯥꯔꯠ ꯇꯧꯗꯕꯒꯤ ꯏꯁꯇꯦꯕꯦꯛ ꯇꯧꯔꯗꯤ ꯄꯨꯡ ꯃꯔꯤ ꯃꯈꯥꯏ ꯐꯥꯎ ꯑꯗꯨꯒ ꯌꯨꯝ ꯍꯜ ꯂꯥꯛꯀꯗ ꯄꯨꯃ ꯇꯔꯦ
ꯍꯣꯏ
ꯃꯝꯃ ꯀꯥꯟꯗ ꯌꯨꯅꯤꯐꯣꯔꯝ ꯍꯥꯝꯃꯒ ꯆꯠꯄꯁꯦ ꯑꯁ ꯃꯤꯅ ꯁꯤ ꯑꯉꯥꯡꯁꯤꯗꯤ ꯂꯥꯏꯔꯤꯛ ꯍꯩꯇꯦ ꯁꯤ ꯈꯣꯠ ꯈꯠꯂꯦ ꯍꯥꯏꯕꯗꯣ ꯈꯪꯕ ꯉꯝꯃꯦꯕ ꯂꯒꯣꯏ
ꯍꯧꯖꯤꯛꯅ ꯑꯩꯈꯣꯏ ꯃꯇꯝꯗꯅ ꯑꯃꯨꯛ ꯁꯨꯗꯤ ꯀꯩꯅꯣ ꯇꯧꯕ ꯉꯥꯏꯕ ꯍꯧꯖꯤꯛꯅ ꯑꯃꯨꯛ ꯑꯩꯈꯣꯏꯅ ꯁꯨꯇꯤ ꯊꯥꯕ ꯉꯥꯏꯕꯅꯦꯕ
ꯍꯣꯏ ꯍꯣꯏ
ꯑꯌꯥ
ꯈꯦꯠꯅꯕꯗꯣ
ꯎꯝ ꯑꯗꯨꯕꯨꯀꯣ ꯍꯧꯖꯤꯛꯇꯤꯀꯣ ꯑꯣꯖꯥꯗꯒꯤ ꯑꯦ ꯁꯥꯇ꯭ꯔꯗꯒꯤꯗꯤꯀꯣ ꯑꯣꯖꯥꯅ ꯁꯨꯇꯤ ꯄꯥꯝꯈ꯭ꯔꯦ ꯑꯩꯒꯤ ꯑꯣꯏꯅꯗꯤ ꯃꯤꯒꯤꯗꯤ ꯈꯪꯗꯦꯀꯣ ꯑꯩꯒꯤ ꯑꯣꯏꯅꯗꯤ ꯑꯁ ꯁꯨꯇꯤꯁꯦ ꯄꯥꯝꯃꯦ ꯌꯥꯝꯅ ꯍꯥꯏꯗꯤ ꯋꯥꯕꯗꯣꯀꯣ ꯇ꯭ꯋꯦꯟꯇꯤ ꯐꯣꯔ ꯑꯥꯋꯥꯔꯁ ꯑꯗꯨꯝ ꯋꯥꯔꯒ ꯂꯩꯕꯅꯤꯅꯀꯣ
ꯎꯝ ꯄꯤꯔꯤꯌꯠ ꯄꯤꯔꯤꯌꯠ ꯆꯪꯉꯒ ꯎ
ꯄꯤꯔꯤꯠ ꯍꯥꯏꯁꯤꯀꯣ ꯑꯣꯐꯁꯨ ꯑꯃꯈꯛꯇꯅꯦ ꯁꯚꯦꯟ ꯄꯤꯔꯤꯠꯅꯦꯕ
ꯑꯁ ꯇꯜꯂꯦꯍꯦ ꯑꯩꯗꯤ
ꯅꯣꯡꯃꯗ ꯑꯣꯐ ꯑꯃꯈꯛꯇꯅꯦꯕ ꯑꯩꯅ ꯐꯪꯉꯤꯁꯦ ꯑꯇꯩ ꯑꯣꯖꯥꯁꯤꯡꯗꯤ ꯑꯅꯤ ꯑꯅꯤ ꯐꯪꯕꯁꯨ ꯌꯥꯎꯋꯦꯕ ꯑꯩ ꯈꯛꯇꯅꯦꯕ ꯐꯪꯗꯅꯕꯗꯣ ꯑꯗꯒꯤ ꯍꯥꯏꯌꯔꯗꯒꯤ ꯑꯣꯖꯥ ꯑꯃꯁꯨ ꯄꯤꯔꯤꯠ ꯑꯃꯈꯛꯇꯅꯤ ꯑꯣꯐ ꯐꯪꯕ ꯏꯕꯥꯅꯤꯁꯦ ꯑꯁ ꯑꯍꯥꯟꯕ ꯔꯨꯇꯤꯟ ꯁꯦꯝꯕꯗꯁꯨ ꯀꯩꯅꯣ ꯇꯧꯕꯒꯤ ꯍꯥꯏꯗꯤ ꯑꯣꯖꯥ ꯑꯃ ꯊꯣꯛꯈꯤꯕꯒꯤꯀꯣ ꯃꫭꯏꯒꯤ ꯁꯕꯖꯦꯛ ꯀꯔꯤꯀꯔꯥ ꯃꯦꯟꯁꯤꯟꯅꯤꯡꯉꯥꯏꯒꯤ ꯑꯗꯨꯝ ꯁꯦꯝꯕ ꯀꯥꯟꯗꯁꯨ ꯑꯩꯁꯦ ꯑꯣꯐ ꯑꯃꯈꯛꯇꯅꯦꯕ ꯑꯗꯨꯒ ꯑꯅꯤ ꯁꯨꯅ ꯁꯦꯝꯕꯗꯀꯥꯟ ꯀꯥꯟꯗꯁꯨ ꯑꯣꯐꯁꯦ ꯑꯃꯈꯛ ꯑꯣꯏꯕ ꯑꯩꯅ ꯁꯥꯎꯅꯤꯡꯕꯁꯤꯀꫭ
ꯍꯞꯇꯥ ꯑꯃꯗ ꯑꯣꯐ ꯃꯔꯤ ꯐꯪꯕ ꯌꯥꯎꯋꯦꯕ ꯃꯣꯏꯗꯤ ꯑꯣꯐ ꯃꯔꯤ ꯐꯪꯕ ꯍꯥꯏꯕꯗꯤ ꯅꯣꯡꯃꯒꯤ ꯍꯞꯇꯥ ꯑꯃꯗ ꯅꯨꯃꯤꯠ ꯅꯤꯅꯤꯁꯦ ꯑꯣꯐ ꯑꯅꯤ ꯑꯅꯤ ꯐꯪꯕ ꯌꯥꯎꯋꯦꯕ ꯑꯗꯨ ꯑꯁ ꯑꯩꯉꯣꯟꯗꯗꯤ ꯑꯃꯈꯛꯇꯤ ꯄꯤꯕ ꯌꯥꯏ ꯍꯥꯏ ꯑꯩꯁꯦ ꯍꯥꯟꯅꯗꯤ ꯃꯅꯤꯄꯨꯔꯤꯅꯦ ꯃꯦꯠꯁꯅꯦ ꯍꯤꯟꯗꯤꯒ ꯇꯥꯛꯑꯝꯃꯦ ꯑꯗꯣ ꯍꯧꯖꯤꯛꯇꯤ ꯃꯅꯤꯄꯨꯔꯤ ꯈꯛꯇ ꯇꯥꯈ꯭ꯔꯦ
ꯈꫭꯏꯁꯨ ꯍꯥꯏ ꯁ꯭ꯀꯨꯜꯗ ꯃꯅꯤꯄꯨꯔꯤ ꯁꯞꯖꯦꯛꯁꯦ ꯂꯩꯔꯝꯃꯦꯕꯀꯣ
ꯎꯝ
ꯑꯩꯈꯣꯏꯅ ꯃꯅꯤꯄꯨꯔꯤ ꯂꯣꯟꯁꯨ ꯐꯖꯅ ꯊꯣꯛꯇꯕ
ꯎꯝ ꯎꯝ
ꯑꯗꯨꯒ ꯀꯣꯛ ꯁꯝꯂꯥꯏꯁꯤꯡꯗꯣ
ꯍꯝ
ꯑꯗꯨꯗ ꯏꯕ ꯍꯩꯇꯕ
ꯎꯝ
ꯑꯣꯖꯥꯅ ꯐꯨꯕꯁꯤꯡꯁꯤꯗꯤ ꯑꯁ
ꯂꯥꯎꯗ ꯎꯝ
ꯍꯧꯖꯤꯛ ꯈꯛꯇꯅꯦꯕ ꯑꯁꯤ ꯀꯩꯅꯣ ꯉꯥꯡꯕ ꯍꯩꯔꯤꯁꯦ ꯈꯤꯇꯪ
ꯇꯝꯄꯥꯛꯇ ꯂꯩꯔꯛꯄꯒꯤꯀꯣ ꯈꯤꯇꯪ ꯈꯤꯇꯪ ꯊꯣꯛꯂꯛꯄꯅꯤ ꯅꯠꯇ꯭ꯔꯗꯤ ꯑꯁ
ꯑꯩꯈꯣꯏꯗꯤ ꯄꯣꯛꯄꯗꯒꯤ ꯉꯥꯡꯕ ꯍꯥꯏꯔꯛꯑꯅꯤꯅ
ꯑꯥ ꯌꯥꯝ ꯐꯩꯗ ꯑꯩꯈꯣꯏꯗꯤ ꯉꯥꯡꯕ ꯍꯩꯔꯛꯇꯦ
ꯑꯗꯨꯕꯨꯀꫭ ꯎꯝ ꯍꯥꯏꯗꯤ ꯃꯤꯛꯁ ꯑꯣꯏꯕꯅꯤꯅꯀꯣ ꯑꯃꯨꯛ ꯍꯥꯏꯗꯤ ꯑꯃꯨꯛ ꯑꯩꯒꯤ ꯏꯃꯥꯒꯤ ꯂꯣꯟꯁꯨ ꯑꯃꯨꯛ ꯈꯪꯗꯕꯒꯨꯝ ꯇꯧ ꯁꯦꯡꯅ ꯑꯗꯩ ꯏꯄꯥꯒꯤ ꯂꯣꯟꯁꯨ ꯁꯦꯡꯅ ꯈꯪꯗꯕꯒꯨꯝ ꯇꯧ ꯃꯔꯛ ꯃꯔꯛꯇ ꯈꯪꯗꯕ ꯌꯥꯎꯋꯦꯕ
ꯑꯩ ꯑꯩꯁꯨ ꯇꯧꯋꯦꯗ ꯑꯩꯗꯤ ꯏꯪꯂꯤꯁ ꯈꯛ ꯍꯦꯛ ꯉꯥꯡꯕ ꯍꯩꯕ ꯀꯣ ꯑꯗꯨꯒ ꯄꯥꯕꯨꯡꯗꯤ ꯑꯩꯒꯤꯁꯨ ꯃꯤꯛꯁꯅꯦꯕꯀꯣ ꯑꯗꯨ ꯄꯥꯕꯨꯡꯒꯤ ꯃꯣꯏ ꯂꯣꯟꯁꯨ ꯉꯥꯡꯕꯗꯤ ꯍꯩꯌꯦꯕ ꯑꯗꯨ ꯑꯣꯏꯔꯁꯨ ꯌꯥꯝ ꯁꯨꯗꯕꯗꯣ
ꯎꯝ
ꯑꯗꯨꯝ ꯏꯪꯂꯤꯁꯀ ꯃꯤꯛꯁ ꯇꯧꯒꯅꯦꯕ
ꯑꯗꯨꯒ ꯏꯃꯥꯅꯁꯨ ꯑꯃꯨꯛ ꯑꯇꯣꯞꯄ ꯂꯣꯟ ꯑꯣꯏꯈ꯭ꯔꯦ ꯏꯃꯥꯒꯤꯗꯤ ꯈꯤꯇꯪ ꯈꯪꯉꯦꯕꯀꯣ ꯃꯣꯏꯅ ꯃꯥꯏ ꯍꯥꯏꯁꯦ ꯑꯉꯥꯡ ꯑꯣꯏꯔꯤꯉꯩꯗꯒꯤ ꯃꯣꯏꯗ ꯂꯩꯔꯛꯄꯅꯤꯅꯥ ꯑꯩꯈꯣꯏ ꯏꯃꯥꯈꯣꯏ ꯃꯅꯥꯎ ꯅꯨꯄꯥꯀꯣ
ꯑ
ꯃꯣꯏꯗ ꯑꯅꯝꯕꯗ ꯂꯩꯔꯛꯏꯕ ꯍꯥꯏꯕꯗꯤ ꯂꯥꯏꯔꯤꯛ ꯇꯝꯅꯤꯡꯉꯥꯏꯒꯤ ꯑꯗꯨꯗ ꯃꯣꯏ ꯂꯣꯟꯁꯦ ꯈꯤꯇꯪ ꯈꯪꯅꯕꯗꯣ ꯄꯥꯕꯨꯡꯒꯤ ꯂꯣꯟꯁꯦ ꯏꯪꯂꯤꯁꯀ ꯃꯤꯛꯁ ꯇꯧꯃꯟꯕꯒꯤ ꯀꯟꯁꯤꯗ ꯑꯁ ꯅꯪ ꯁꯤ ꯃꯆꯥ ꯑꯣꯏꯔꯒ ꯅꯣꯏ ꯄꯕꯨꯡꯒꯤ ꯂꯣꯟꯁꯨ ꯉꯥꯡꯕ ꯍꯩꯇꯦ ꯏꯪꯂꯤꯁꯒ ꯃꯤꯛꯁ ꯑꯗꯨ ꯇꯧꯑꯦ ꯀꯃꯥꯏ ꯇꯧꯅꯤ
ꯈꯪꯗꯕꯕꯨ ꯀꯔꯤ
ꯑꯗꯨꯒ ꯑꯥ ꯗꯨꯕꯥꯏ ꯍꯥꯏꯕ ꯇꯥꯔꯦ ꯑꯗꯨꯒ ꯀꯩꯅꯣ ꯃꯅꯤꯄꯨꯔꯤꯗ ꯁꯦ ꯁꯣꯏꯁꯣꯏꯕꯣꯇꯤꯒꯤ ꯀꯩꯅꯣ ꯄꯣꯏꯝ ꯂꯩꯕꯗꯣ
ꯑꯥ
ꯑꯗꯨꯗꯣ ꯀꯩꯅꯣ ꯑꯣꯔꯦꯜꯒꯨꯝꯕ ꯂꯩꯔꯝꯕꯅꯦꯕꯀꯣ ꯃꯅꯤꯄꯨꯔ ꯑ ꯃꯅꯤꯄꯨꯔꯒꯤꯗ ꯍꯣꯏ ꯑꯗꯨ ꯃꯅꯤꯄꯨꯔꯤ ꯑꯣꯔꯜ ꯂꯩꯔꯀꯥꯟꯗ ꯑꯩꯅ ꯈꯪꯗꯕ
ꯎꯝ
ꯔꫭꯟ ꯅꯝꯕꯔꯁꯨ ꯃꯃꯥꯡꯗ ꯇꯥꯕ
ꯑꯣꯖꯥꯗ ꯆꯍꯤ ꯑꯃ ꯇꯝꯃꯒ ꯅꯪ ꯁꯤꯐꯥꯎ ꯈꯪꯗꯕꯁꯦ ꯀꯃꯥꯏꯅ ꯇꯧꯅꯤ ꯍꯥꯏꯌꯦ
ꯍꯥꯟꯅ ꯃꯤꯠ ꯃꯤꯠ ꯌꯔ ꯑꯗꯨꯃꯥꯏꯅ ꯄꯤꯔꯛꯄꯅꯦꯕꯀꯣ
ꯑꯥ
ꯑꯗꯨ ꯑꯗꯨꯁꯨ ꯑ ꯃꯩꯇꯩꯂꯣꯟꯗ ꯍꯪꯂꯛꯄꯅꯦꯕ ꯑꯣꯔꯦꯜꯗꯣ ꯑꯩꯅ ꯈꯪꯕꯤꯗꯕ ꯃꯩꯇꯩ ꯂꫭꯟꯁꯨ ꯈꯪꯗꯕ ꯄꯣꯏꯟꯁꯨ ꯈꯪꯗꯕ ꯖꯤꯔꯣ ꯖꯤꯔꯣ ꯆꯠꯂꯤꯅꯦ
ꯑꯁ
ꯑꯁ ꯌꯥꯝ ꯋꯥꯔꯝꯕꯅꯦ ꯃꯅꯤꯄꯨꯔꯤ ꯄꯥꯕꯁꯦ
ꯎꯝ ꯑꯉꯥꯡ ꯑꯣꯏꯔꯤꯉꯩ ꯃꯇꯝꯗꯨꯗꯤ ꯑꯦ ꯂꯥꯏꯔꯤꯛ ꯄꯥꯔꯝꯃꯗꯤꯀꫭ ꯍꯥꯏꯕꯒ ꯏꯃꯥ ꯏꯄꯥꯅ ꯍꯥꯏꯕ
ꯎꯝ ꯎꯝ ꯑꯥ ꯍꯜꯂꯣ ꯑꯥ ꯇꯥꯏꯌꯦ ꯇꯥꯏꯌꯦ
ꯀꯔꯤ ꯇꯧꯒꯅꯤ ꯅꯪ
ꯎꯝ ꯑꯩꯁꯦ ꯌꯨꯝ ꯆꯠꯀꯦ ꯇꯧꯔꯝꯕꯅꯦ ꯌꯨꯝ ꯆꯠꯀꯦ ꯇꯧꯔꯝꯕꯅꯦꯕ
ꯑ ꯀꯩꯅꫭ ꯑ ꯑꯩ ꯀꯩꯅꯣ ꯑ ꯄꯥꯕꯨꯡꯁꯨ ꯑꯃꯨꯛ ꯑ ꯁꯨꯇꯤ ꯍꯜꯂꯛ ꯑꯅꯤꯕꯀꯣ ꯍꯜꯂꯣ
ꯇꯥꯕ꯭ꯔꯣ
ꯑꯥ ꯇꯥꯏꯌꯦ
ꯄꯥꯕꯨꯡꯁꯨ ꯁꯨꯇꯤ ꯍꯜ ꯄꯥꯕꯨꯡꯁꯨ ꯁꯨꯇꯤ ꯍꯟꯒꯅꯤ ꯍꯥꯏꯕꯒꯤ ꯆꯥꯛ ꯆꯥꯃꯤꯟꯅꯁꯦ ꯍꯥꯏꯕꯅꯦꯕ ꯑꯩꯈꯣꯏ ꯏꯃꯨꯡꯗꯣ ꯃꯤꯗꯤ ꯆꯠꯀꯦ ꯇꯧꯋꯦ ꯉꯥꯏꯍꯥꯛ ꯉꯥꯏꯍꯥꯛ ꯂꯩꯔꯗꯤ ꯆꯠꯂꯅꯤ ꯗꯥ
ꯂꯣꯏꯔꯦ ꯍꯦ
ꯎꯝ ꯑꯁ ꯕꯁ ꯑꯃꯨꯛ ꯇꯣꯟꯗꯣꯏꯅꯦ ꯕꯁ ꯕꯁ ꯁꯨ ꯄꯨꯡ ꯑꯍꯨꯝꯅꯦ
ꯎꯝ
ꯑꯩꯒꯤꯗꯤ ꯇꯟꯈ꯭ꯔꯕꯅꯦ ꯌꯥꯝ ꯁꯥꯡꯉꯤꯕ ꯑꯩꯈꯣꯏ ꯑꯥ ꯂꯩꯐꯝꯗꯣ
ꯅꯦꯠꯋ꯭ꯔꯥꯛ ꯅꯨꯡꯉꯥꯏꯇꯕꯒꯤꯔꯥ ꯅꯪꯈꯣꯜꯁꯦ ꯐꯖꯅ ꯇꯥꯗꯦꯅꯦ
ꯎꯝ ꯇꯥꯔꯕ
ꯑꯣ ꯍꯧꯖꯤꯛ ꯑꯃꯨꯛ ꯇꯥꯔꯦ ꯑꯥ ꯃꯔꯛ ꯃꯔꯛꯇꯗꯤ ꯄꯜꯂꯦꯕꯥ
ꯍꯜꯂꯣ ꯍꯜꯂꯣ